ꯇꯥꯏꯌꯦ
ꯗꯌꯦ
ꯑꯁ ꯁꯨꯝ ꯐꯃꯨꯡꯗ ꯍꯤꯞꯂꯤꯌꯦ ꯅꯪꯗꯤ
ꯂꯨꯞ ꯐꯝꯂꯤꯌꯦ ꯒꯂꯤꯗ
ꯑꯣ ꯅꯪ ꯒꯥꯔꯤ ꯆꯠꯄ꯭ꯔꯥ
ꯎꯝ ꯆꯂꯤꯌꯦ
ꯑꯣ ꯐꯩꯅꯦ ꯅꯪꯗꯤ ꯑꯗꯨꯗꯤ
ꯃꯨꯛ ꯍꯟꯁꯤꯔꯥꯅ ꯈꯜꯂꯒ ꯐꯝꯗꯨꯅ ꯂꯩꯌꯦ
ꯊꯕꯛ ꯑꯃꯁꯨ ꯆꯠꯄ ꯑꯁꯤ
ꯐꯩꯌꯦꯅꯦ ꯑꯗꯨꯗꯤ
ꯀꯩ ꯏꯟꯁꯥꯡ ꯆꯥꯔꯀꯦ
ꯑꯩ ꯉꯁꯤ ꯑꯥ ꯑꯂꯨꯒ ꯀꯩꯅꯣꯗꯣ ꯇꯧꯋꯦ
ꯑꯦ ꯑꯂꯨꯗꯤ ꯌꯥꯝ ꯍꯥꯎꯕꯅꯤ ꯑꯩꯈꯣꯏꯔꯣꯝꯗꯤ ꯀꯌꯥ ꯀꯌꯥꯔꯣ ꯑꯂꯨꯗꯣ ꯅꯣꯏꯒꯤꯗꯣ
ꯑꯂꯨ ꯀꯦꯖꯤꯗ ꯀꯨꯟꯊ꯭ꯔꯥ ꯄꯤꯌꯦ
ꯑꯦꯁ ꯆꯞ ꯃꯅꯩꯏꯅꯦ ꯑꯗꯨꯗꯤ
ꯅꯣꯏꯗꯗꯤ
ꯆꯃꯅꯩꯌꯦ ꯆꯞꯃꯅꯩꯌꯦ
ꯑꯁ ꯍꯤꯟꯖꯥꯡ ꯃꯃꯜ ꯄꯣꯠ ꯃꯃꯟꯒ ꯂꯣꯏ ꯀꯥꯈ꯭ꯔꯦꯗ
ꯍꯣꯏ ꯀꯥꯕꯨꯗꯤ ꯀꯔꯛ ꯀꯅꯤ ꯑꯣ
ꯅꯣꯏꯔꯣꯝꯗꯗꯤ ꯌꯥꯝ ꯍꯣꯡꯒꯗꯕ ꯃꯥꯜꯂꯦꯅꯦ ꯑꯁ ꯑꯗꯨꯗꯤ ꯎ ꯀꯩꯅꯣ ꯍꯣꯜꯁꯦꯜ ꯄꯨꯔꯗꯤ ꯑꯣ ꯆꯦꯡꯒꯨꯝꯕꯗꯤ ꯍꯣꯡꯂꯝꯒꯅꯤ ꯆꯦꯡꯒꯨꯝꯕꯗꯤ ꯅꯣꯏꯔꯣꯝꯗ ꯍꯣꯡꯉꯝꯒꯗꯕ ꯃꯥꯜꯂꯦꯅꯦ
ꯒꯨꯝꯕꯗꯤ ꯂꯤꯁꯤꯡ ꯑꯃꯒ ꯇꯔꯦꯠ ꯍꯥꯥ
ꯅꯪꯒꯤ ꯅ ꯅꯪꯁꯤ ꯁꯦ ꯅꯦꯠꯋꯥꯛ ꯅꯨꯉꯥꯢ ꯑꯣ ꯐꯔꯦ ꯐꯔꯦ ꯑꯗꯨꯗꯤ ꯆꯥꯇ꯭ꯔꯦꯠ ꯑꯩꯈꯣꯏꯔꯣꯝꯗꯗꯤ ꯆꯥꯇ꯭ꯔꯨ ꯆꯥꯇ꯭ꯔꯦꯠ ꯑꯗꯨꯝ ꯃꯥꯟꯅꯔꯝꯒꯅꯤꯗ ꯑꯗꯨꯗꯤ
ꯎ
ꯂꯧ ꯆꯠꯇꯕ꯭ꯔꯣ ꯍꯟꯗꯛꯇꯤ
ꯎ ꯍꯟꯗꯛꯇꯤ ꯂꯧ ꯆꯠ
ꯑꯣ ꯐꯥꯏꯅꯦ ꯑꯁ ꯑ ꯏꯪꯕ ꯃꯇꯝꯗ ꯂꯥꯛꯔꯒꯗꯤ ꯑꯗꯨ ꯆꯠꯄꯁꯨ ꯑꯗꯨ ꯆꯠꯀꯗ ꯍꯣꯠꯅꯔꯦ ꯑꯣ ꯆꯤꯡꯒꯤ ꯂꯧꯗꯨꯔꯣ ꯅꯣꯏꯒꯤꯗꯣ
ꯑꯥ
ꯆꯤꯡꯒꯤꯔꯥ ꯅꯠꯇ꯭ꯔꯒ ꯇꯝꯄꯥꯛꯀꯤ ꯂꯧꯔ
ꯇꯝꯄꯥꯛꯀꯤꯁꯨ
ꯇꯝꯄꯥꯛꯒꯤꯁꯨ ꯆꯦꯡꯒꯤꯁꯨ ꯑꯅꯤꯃꯛ ꯂꯣꯏꯔꯦ
ꯎꯝ
ꯑꯁ ꯌꯥꯝ ꯅꯨꯡꯉꯥꯏꯔꯦ ꯑꯗꯨꯗꯤ ꯑꯁ ꯆꯥꯅꯤꯡꯉꯥꯏꯈꯛꯇ ꯑꯣꯏꯔꯦꯅꯦ ꯑꯩꯈꯣꯏꯗꯗꯤ ꯍꯧꯗ꯭ꯔꯤ
ꯏꯁ ꯌꯥꯝ ꯊꯦꯡꯒꯅꯤꯀꯣ ꯅꯣꯏꯒꯤꯗꯨꯣ
ꯍꯣꯏ ꯂꯧ ꯐꯥꯎ ꯈꯣꯏꯕ ꯍꯧꯗ꯭ꯔꯤ ꯈꯣꯏꯕ ꯈꯣꯏꯅꯥꯗ꯭ꯔꯤꯗ ꯇꯥꯗꯦ ꯉꯔꯥꯡꯕꯨꯗꯤ ꯈꯔ ꯇꯥꯔꯝꯕ ꯃꯥꯜꯂꯦ
ꯉꯁꯤ
ꯅꯣꯏꯔꯣꯝꯗꯤ ꯐꯖꯅ ꯇꯥꯕꯅꯤꯅ ꯂꯧ ꯁꯨꯕ ꯌꯥꯔꯅꯤꯅꯦ ꯍꯥ
ꯎꯝ ꯎꯝ
ꯑꯩꯈꯣꯏꯔꯣꯝꯗꯗꯤ ꯑꯩꯈꯣꯏꯗꯁꯨ ꯅꯣꯡ ꯈꯔ ꯊꯥꯔꯛꯑꯣ
ꯑꯩꯁꯁ ꯊꯥꯔꯛꯄ ꯌꯥꯔ ꯑꯦꯁ ꯊꯥꯔꯛꯄꯕꯨ
ꯅꯣꯡꯗꯣ ꯅꯣꯏꯒꯤ ꯈꯛꯇ ꯂꯣꯏ ꯂꯧꯈ꯭ꯔꯦ ꯑꯩꯈꯣꯏꯒꯤꯁꯨ ꯄꯤꯔꯛ
ꯎꯝ ꯈꯣꯏꯔꯣꯝꯗꯗꯤ ꯅꯣꯡ ꯇꯥ ꯉꯥꯏꯔꯦ ꯅꯣꯏꯒꯤꯗꯗꯤ ꯂꯧ ꯑꯥ ꯍꯧꯗ꯭ꯔꯤ ꯑꯗꯣ ꯅꯣ
ꯑꯗꯨꯅꯦ ꯅꯣꯏꯔꯣꯝꯗ ꯅꯣꯡ ꯇꯥꯔꯗꯤ ꯅꯣꯡꯗꯣ ꯑꯁꯤ ꯑꯩꯈꯣꯏꯔꯣꯝꯗ ꯑꯣꯏꯅ ꯊꯥꯔꯛꯑꯣ
ꯎꯝ ꯊꯥꯔꯛꯀꯦ ꯊꯥꯔꯛꯀꯦ ꯅꯣꯡꯃ ꯊꯛꯀꯦ
ꯊꯛꯀꯦ ꯅꯣꯡꯃꯥ ꯊꯔꯛꯀꯦ ꯎꯝ ꯉꯁꯤ ꯊꯥꯔꯛꯑꯣ ꯍꯧꯖꯤꯛꯃꯛ
ꯑꯁ ꯍꯧꯖꯤꯛꯇꯤ ꯌꯥꯔꯣꯏꯌꯦ
ꯇꯤ ꯌꯥꯔꯣꯏꯌꯦ ꯍꯧꯖꯤꯛ ꯅꯣꯡ ꯄꯥꯝꯃꯦ ꯑꯩꯈꯣꯏꯗꯤ ꯆꯨꯕꯁꯨ ꯌꯥꯝꯅꯁꯨ ꯆꯨꯕ ꯅꯠꯇꯦ ꯈꯖꯤꯛ ꯈꯖꯤꯛꯇꯪ ꯇꯧꯔꯒ ꯇꯥꯔꯒ ꯂꯩꯅꯦ ꯑꯩꯈꯣꯏꯗꯗꯤ
ꯑꯩꯈꯣꯏꯒꯤꯁꯨ ꯑꯗꯨꯝ ꯑꯗꯨꯝ ꯇꯧꯋꯦꯅꯦꯍꯦ
ꯑꯁ ꯑꯗꯨꯗꯣ ꯂꯝꯕꯤ ꯌꯥꯝ ꯅꯥꯟꯕꯅꯦꯅꯦ ꯑꯗꯨꯒꯨꯝꯕ ꯅꯣꯡ ꯈꯨꯇꯥꯗꯨꯗꯤ
ꯂꯝꯕꯤꯗꯤ
ꯂꯝꯕꯤꯗꯤ ꯅꯣꯏꯔꯣꯝꯗꯔꯣ
ꯑꯥ ꯎꯐꯨꯜ
ꯑꯁ ꯉꯥꯏꯈꯣ ꯅꯪꯒꯤꯗꯣ ꯅꯦꯠꯋꯥꯔꯛ ꯅꯨꯡꯉꯥꯏꯇꯕ ꯃꯥꯜꯂꯦ ꯐꯖꯅ ꯇꯥꯗ꯭ꯔꯦ
ꯑꯣ ꯑꯣ ꯑꯗꯨꯅꯔꯣ ꯈꯪꯗ꯭ꯔꯦꯅꯦ ꯑꯩꯒꯤꯁꯦ
ꯑꯣ ꯍꯧꯖꯤꯛ ꯑꯃꯨꯛ ꯇꯥꯔꯦ ꯂꯦꯡꯉꯨꯕꯗꯨꯗꯒꯤ ꯑꯃꯨꯛ ꯆꯞꯄꯦ
ꯅꯦꯠꯁꯦ ꯅꯨꯡꯉꯥꯏꯗꯦꯅꯦ ꯑꯁ ꯕꯖꯥꯔꯗꯅꯤꯅ ꯕꯖꯥꯔꯗꯗꯤ ꯑꯁ ꯅꯦꯠꯋꯥꯔꯛ ꯑꯩꯈꯣꯏꯔꯣꯝꯅ ꯍꯦꯟꯅ ꯍꯦꯟꯅ ꯅꯨꯡꯉꯥꯏꯌꯦ